ꯑꯥ ꯍꯜꯂꯣ ꯑꯥ ꯏꯅꯥꯎ ꯏꯕꯨꯡꯉꯣ ꯀꯃꯥꯏ ꯀꯃꯥꯏ ꯇꯧꯔꯤ ꯅꯨꯡꯉꯥꯏꯔꯤꯕ꯭ꯔꯣ ꯑꯥ ꯍꯧꯖꯤꯛꯀꯤ ꯃꯇꯝꯖꯤ ꯑꯥ ꯂꯧꯎ ꯁꯤꯡꯎꯕ ꯑꯩꯈꯣꯏ ꯅꯣꯏ ꯑꯗꯥꯏꯗꯤꯗꯤ ꯑꯥ ꯏꯁꯤꯡ ꯃꯥꯏꯁꯤꯡꯗꯤ ꯀꯃꯥꯏ ꯇꯧꯔꯤ ꯅꯣꯡ ꯅꯣꯡ ꯆꯤꯡꯒꯤ ꯐꯤꯕꯝ ꯀꯃꯥꯏ ꯇꯧꯔꯤ
ꯂꯧꯎ ꯁꯤꯡꯎꯒꯤ ꯃꯇꯥꯡꯁꯦ ꯑꯩ ꯊꯣꯏꯅ ꯈꯪꯖꯗꯦ ꯈꯤꯇ ꯇꯥꯛꯄꯤꯔꯛꯎ
ꯑꯣ ꯑꯣ ꯑꯁ ꯀꯩꯅꯣ ꯇꯧꯕ ꯑꯥ ꯑꯍꯝ ꯏꯁꯤꯡꯕꯨ ꯇꯥꯕ ꯍꯧꯔꯕꯣ ꯑꯗꯥꯏꯗꯨꯕꯣ
ꯍꯣꯏ ꯑꯗꯣ ꯑꯩꯖꯦ ꯃꯄꯥꯟ ꯂꯝꯗ ꯆꯥꯎꯔꯛꯄꯅ ꯃꯩ ꯃꯅꯤꯄꯨꯔꯒꯤ ꯂꯧꯎ ꯁꯤꯡꯎꯕꯒꯤ ꯃꯔꯝꯁꯤ ꯀꯌꯥ ꯊꯣꯏꯅ ꯈꯪꯖꯗꯦ
ꯑꯣꯑꯣ ꯑꯣ ꯑꯣ
ꯏꯁꯥꯒꯤ ꯂꯧꯁꯨ ꯂꯩꯖꯗꯦ
ꯑ ꯑꯥ ꯑꯁ
ꯍꯥꯏꯕꯤꯔꯛꯑꯣ ꯑꯈꯪꯕ ꯑꯈꯪꯕꯒꯩ ꯂꯣꯏ ꯇꯥꯛꯄꯤꯔꯛꯑꯣ ꯑꯩ ꯅꯣꯠ ꯇꯧꯁꯤꯟꯖꯒꯦ
ꯍꯧꯖꯤꯛꯀꯤ ꯃꯇꯝꯖꯤꯗꯩꯖꯤꯗ ꯑꯥ ꯈꯤꯇꯪ ꯑꯥꯈꯣꯏꯒꯤ ꯂꯧꯎ ꯁꯤꯡꯎꯖꯤꯖꯨ ꯌꯥꯎꯗꯕ ꯌꯥꯗꯦ ꯍꯥꯏꯔꯤꯕꯀꯣ ꯃꯇꯝ ꯀꯩꯅꯣ ꯇꯧꯕꯅꯤꯅ ꯑꯥ ꯑꯥꯈꯣꯏꯒꯤ ꯃꯤꯁꯤꯡꯅ ꯌꯥꯝꯈꯠꯂꯛꯄꯅꯤꯅ ꯑꯥ ꯂꯝꯖꯦꯄꯥꯛꯊꯣꯔꯛꯇꯦ ꯍꯥꯏꯔꯤꯕ ꯆꯨꯝꯃꯤꯀꯣ ꯑ ꯅꯌꯥꯝꯕꯅ ꯍꯥꯏꯖꯩꯖꯦ ꯑꯥ ꯑꯗꯨꯗꯨꯅ ꯈꯣꯏꯅ ꯑꯥꯈꯣꯏꯅ ꯂꯩꯔꯤꯕ ꯑꯥ ꯈꯣꯏꯒꯤ ꯀꯩꯅꯣ ꯍꯥꯟꯅꯒꯤ ꯑꯥ ꯑꯣꯔꯗꯤꯅꯔꯤ ꯍꯥꯏꯒꯗ꯭ꯔꯥ ꯀꯩꯅꯣ ꯂꯧꯎ ꯄꯊꯥꯞꯁꯦ ꯈꯤꯇꯪ ꯁꯦꯝꯗꯣꯛꯑꯒ ꯑꯈꯣꯏꯒꯤ ꯀꯩꯅꯣꯖꯤ ꯁꯤ ꯂꯧꯎ ꯄꯊꯥꯞꯁꯦ ꯈꯤꯇꯪ ꯁꯦꯝꯗꯣꯛꯑꯒ ꯍꯥꯟꯅ ꯊꯣꯛꯑꯝꯃꯤꯕ ꯆꯥꯡꯗꯨꯗꯒꯤ ꯄꯨꯊꯣꯛꯏꯕ ꯄ꯭ꯔꯗꯛꯇꯨꯗꯒꯤ ꯍꯦꯟꯅ ꯑꯥ ꯑꯩꯈꯣꯏ ꯄꯨꯊꯣꯛꯄ ꯑꯃꯗꯤ ꯗꯔꯀꯥꯔ ꯑꯣꯏꯗꯅꯀꯣ
ꯎꯝ ꯑꯗꯨ ꯏꯪꯂꯤꯁꯇ ꯇ꯭ꯔꯝ ꯑꯃ ꯁꯤꯖꯤꯟꯅꯩ ꯃꯣꯢꯅ ꯇ꯭ꯔꯦꯗꯤꯁꯅꯦꯜ ꯐꯥꯔꯃꯤꯡ ꯍꯥꯏꯕ ꯑꯝꯒ ꯁꯥꯏꯟꯇꯤꯐꯤꯛ ꯐꯥꯔꯃꯤꯡ
ꯄꯥ ꯇ꯭ꯔꯦꯗꯤꯁꯣꯅꯦꯜ ꯐꯥꯔꯃꯤꯡꯗꯣ
ꯎꯝ ꯇ꯭ꯔꯦꯗꯤꯁꯅꯦꯜ ꯐꯥꯔꯃꯤꯡ ꯗꯒꯤ ꯅꯥꯊꯩꯔꯒ
ꯁꯥꯏꯟꯇꯤꯐꯤꯛꯇ ꯑꯣ ꯑꯣꯟꯊꯣꯔꯛꯀꯗꯣꯏꯅꯦꯕ ꯑꯗꯨ ꯑꯠ ꯏꯁꯝ ꯁꯝꯅ ꯍꯥꯏꯔꯕꯗ ꯍꯧꯖꯤꯛ ꯑꯥꯈꯣꯏꯒꯤ ꯐꯦꯃꯦꯂꯤꯗ ꯍꯥꯟꯅ ꯃꯤ ꯑꯥ ꯃꯉꯥ ꯆꯥꯔꯝꯃꯦ ꯑꯗꯣ ꯍꯧꯖꯤꯛꯇꯤ ꯃꯇꯝꯒꯤ ꯃꯇꯨꯡꯏꯟꯅ ꯑꯥ ꯀꯩꯅꯣꯖꯤ ꯃꯤ ꯇꯔꯥ ꯗꯕꯜꯅꯦꯕ ꯍꯦꯟꯒꯠꯂꯛꯏꯖꯦ ꯑꯗꯨꯗꯨꯅ ꯂꯝꯗꯤ ꯄꯥꯛꯊꯣꯔꯣꯔꯛꯄ ꯅꯠꯇꯦ ꯑꯗꯒꯤ ꯑꯩꯒꯤ ꯍꯥꯟꯅꯒꯤ ꯂꯩꯔꯝꯃꯤꯕ ꯂꯧꯗꯨ ꯑꯥ ꯍꯦꯟꯅ ꯄꯥꯛꯊꯣꯛꯄ ꯅꯠꯇꯦ ꯂꯩꯕ ꯉꯝꯕ ꯉꯝ ꯗꯕꯒꯤ ꯋꯥ ꯅꯠꯇꯅꯀꯣ ꯑꯗꯨꯅ ꯑꯥꯈꯣꯏꯅ ꯄꯨꯊꯣꯛꯏꯕ ꯄ꯭ꯔꯗꯛꯇꯣ ꯍꯦꯟꯅ ꯗꯕꯜ ꯇꯥꯏꯝ ꯍꯝ ꯗꯕꯜꯗ ꯄꯨꯊꯣꯛꯄ ꯃꯊꯧ ꯑꯃ ꯇꯥꯏꯌꯦꯅ ꯈꯜꯂꯦ ꯆꯨꯝꯕꯤꯕ꯭ꯔꯣ ꯑꯩꯅ ꯍꯩ ꯍꯥꯏ
ꯆꯨꯝꯃꯦ ꯆꯨꯝꯃꯦ
ꯑꯥ
ꯑꯗꯣ ꯃꯔꯨꯗ ꯃꯣꯏꯅ ꯁꯤꯖꯤꯟꯅꯕꯁꯤ ꯍꯥꯏ ꯌꯦꯜ ꯗꯤꯡ ꯆꯦꯠ ꯚꯦꯔꯥꯏꯇꯤ ꯑꯅ ꯑꯃ ꯁꯤꯖꯤꯟꯅꯩ ꯍꯦꯟꯅ ꯍꯦꯟꯅ ꯆꯥꯊꯣꯛ ꯍꯦꯟꯅ ꯄꯨꯊꯣꯛꯄ ꯁꯥꯏꯟꯇꯤꯐꯤꯀꯦꯜꯂꯤ ꯇꯦꯁ ꯇꯧ ꯃꯇꯨꯡꯗ ꯂꯦꯞꯇꯒꯤ ꯂꯦꯕꯣꯔꯦꯇꯣꯔꯤꯗꯒꯤ ꯄꯨꯊꯣꯛꯄ ꯑꯗꯨ ꯃ ꯁꯤꯖꯤꯟꯅꯩ ꯊꯣꯛ ꯍꯦꯟꯒꯠꯅꯕ
ꯎꯝ ꯑꯗꯨꯃꯥꯏꯅ ꯑꯈꯣꯏꯅ ꯄꯨꯊꯣꯛꯑꯒ ꯆꯥꯊꯣꯛ ꯍꯦꯟꯅ ꯂꯩꯅꯕ ꯀꯩꯅꯣ ꯍꯣꯠꯅꯕ ꯃꯊꯧ ꯇꯥꯕꯅꯦ ꯑꯩꯈꯣꯏꯅ ꯍꯧꯖꯤꯛꯇꯤ ꯀꯩꯅꯣ ꯊꯥꯏꯅꯗꯤ ꯂꯧꯎ ꯁꯤꯡꯎꯕ ꯍꯥꯏꯔꯒ ꯑꯩꯈꯣꯏꯒꯤ ꯁꯟ ꯑꯃꯅ ꯁꯝꯄꯣꯛ ꯈꯣꯏꯔꯒ ꯑꯗꯒꯤ ꯁꯟꯊꯤ ꯁꯟꯌꯨꯡ ꯇꯧꯔ ꯈꯔ ꯍꯥꯞꯄꯒ ꯑꯩꯈꯣꯏꯒꯤ ꯄꯥꯉꯨꯗ ꯎꯔꯝꯃꯤꯀꯣ ꯑꯗꯨꯝ ꯀꯩꯅꯣ ꯇꯧꯔꯒ ꯌꯥꯝꯅ ꯋꯥꯅ ꯀꯩꯅꯣ ꯇꯧꯔꯝꯃꯦ ꯑꯗꯨꯕꯨ ꯍꯧꯖꯤꯛꯇꯤ ꯑꯩꯈꯣꯏꯅ ꯃꯔꯨ ꯍꯥꯏꯇꯥꯔꯦ ꯑꯩꯈꯣꯏꯗꯤ ꯏꯪꯂꯤꯁꯇ ꯀꯩꯅꯣ ꯇꯧꯒꯨꯝꯁꯦ ꯑꯩꯈꯣꯏꯒꯤ ꯂꯦꯡꯒ꯭ꯣꯏꯖꯁꯦ ꯑꯩꯈꯣꯏ ꯀꯩꯅꯣꯁꯦ ꯂꯣꯟꯁꯦ ꯃꯅꯤꯄꯨꯔꯤꯗ ꯍꯥꯏꯈ꯭ꯔꯕ ꯕꯅꯤꯅꯀꯣ ꯑꯩꯈꯣꯏꯒꯤ ꯁꯤꯠ ꯃꯔꯨꯁꯦ ꯑꯩꯈꯣꯏꯅ ꯍꯦꯟꯅ ꯑꯩꯈꯣꯏꯅ ꯈ꯭ꯋꯥꯏꯗꯒꯤ ꯀꯩꯅꯣ ꯇꯧꯗꯣꯏꯁꯦ ꯍꯥꯟꯅ ꯀꯩꯅꯣ ꯐꯧꯗ ꯁꯄꯣꯁ ꯐꯧ ꯍꯥꯏꯔꯁꯦꯀꯣ ꯐꯧ ꯆꯔꯣꯡ ꯍꯥꯏꯔꯁꯦ ꯀꯩꯅꯣ ꯐꯧ ꯆꯔꯣꯡ ꯑꯃꯗ ꯑꯩꯈꯣꯏ ꯐꯧ ꯆꯔꯣꯡ ꯑꯃꯗ ꯀꯨꯟ ꯄꯥꯜꯂꯝꯕꯁꯦ ꯑꯩꯈꯣꯏꯅ ꯍꯧꯖꯤꯛꯇꯤ ꯅꯤꯐꯨꯗꯒꯤꯅ ꯌꯥꯡꯈꯩ ꯐꯥꯎꯕ ꯄꯥꯟꯅꯅꯕ ꯑꯩꯈꯣꯏꯅ ꯍꯣꯠꯅꯒꯗꯣꯏꯅꯦꯕ ꯑꯗꯣ ꯑꯩꯈꯣꯏꯅ ꯀꯩꯅꯣ ꯍꯥꯔ ꯑꯗꯒꯤ ꯐꯔꯇꯤꯂꯥꯏꯖꯔ ꯁꯤꯡꯗ ꯅꯠꯇꯅ ꯑꯩꯈꯣꯏꯅ ꯗꯔꯀꯥꯔ ꯇꯥꯔꯤꯁꯦ ꯃꯔꯨꯗꯁꯨ ꯁꯦꯝꯕ ꯗꯔꯀꯥꯔ ꯑꯃ ꯇꯥꯔꯤꯅꯦꯕ ꯆꯨꯝꯃꯤꯀꯣ ꯑꯩꯅ ꯍꯥꯏꯁꯦ ꯑꯥ ꯑꯗꯨꯃꯥꯏꯅ ꯇꯧꯗꯅ ꯑꯩꯈꯣꯏꯒꯤ ꯑꯦꯒ꯭ꯔꯤꯀꯜꯆꯔ ꯀꯥꯡꯕꯨ ꯑꯩꯈꯣꯏꯒꯤ ꯂꯧꯎ ꯁꯤꯡꯎꯕꯒꯤ ꯂꯣꯏꯁꯪꯗ ꯂꯩꯔꯤꯕ ꯀꯥꯡꯕꯨꯁꯤꯡꯁꯤꯅꯁꯨ ꯍꯧꯖꯤꯛꯁꯦ ꯑꯉꯝꯕ ꯊꯥꯛꯇ ꯕꯦꯁ ꯂꯦꯚꯦꯜꯗ ꯍꯣꯠꯅꯔꯒ ꯀꯩꯅꯣ ꯇꯧꯔꯤꯀꯣ ꯁꯥꯏꯟꯇꯤꯐꯤꯛ ꯑꯣꯏꯕ ꯃꯑꯣꯡꯗ ꯑꯣꯟꯊꯔꯛꯑꯒ ꯁꯥꯏꯟꯇꯤꯐꯤꯛꯁꯤꯗꯤ ꯃꯅꯤꯄꯨꯔꯤꯗ ꯀꯔꯤ ꯍꯥꯏꯒꯗꯣꯏꯅꯣ ꯑꯩꯁꯨ ꯅꯣꯂꯦꯖ ꯂꯩ ꯇ꯭ꯔꯦ ꯑꯗꯨꯃꯥꯏꯅ ꯁꯥꯏꯟꯇꯤꯐꯤꯛ ꯀꯤ ꯀꯩꯅꯣꯗ ꯔꯣꯝꯗ ꯄꯨꯁꯤꯜꯂꯛꯑꯀꯥꯟꯗ ꯑꯩꯈꯣꯏꯅ ꯍꯥꯏꯕ꯭ꯔꯤꯠ ꯍꯥꯏꯇꯥꯔꯦꯅꯦ ꯍꯥꯏꯕ꯭ꯔꯤꯠꯀꯨꯝꯕ ꯁꯦꯝꯃꯀꯥꯟꯗ ꯑꯩꯈꯣꯏꯅ ꯌꯥꯝꯅ ꯆꯥꯛ ꯊꯣꯛ ꯂꯩꯅꯅꯕꯁꯨ ꯀꯟꯅ ꯍꯣꯠꯅꯔꯤ
ꯕꯤꯒ꯭ꯌꯥꯟꯒꯤ ꯑꯣꯏꯕ ꯂꯝꯗ ꯆꯪꯁꯤꯜꯂꯒ
ꯑꯥ ꯕꯤꯒ꯭ꯌꯥꯟꯁꯤꯁꯨ ꯃꯅꯤꯄꯨꯔꯤ ꯑꯣꯏꯗꯣꯏꯔꯥ ꯀꯩꯅꯣ ꯑꯥ
ꯕꯤꯒ꯭ꯌꯥꯥꯟ ꯁꯦ ꯁꯪꯁꯀ꯭ꯔꯤꯠꯅꯦ ꯑꯗꯨ ꯃꯅꯤꯄꯨꯔꯤꯒꯤ ꯂꯥꯏꯔꯤꯛ ꯇꯝꯕꯗꯗꯤ ꯕꯤ꯭ꯒꯌꯥꯟꯁꯦ ꯁꯥꯏꯟꯇꯤꯐꯤꯛꯁꯦ ꯕꯤꯒ꯭ꯌꯥꯟꯅ ꯑꯗꯨꯝ ꯁꯤꯖꯤꯟꯅꯕꯅꯤ
ꯀꯣ ꯕꯤꯒ꯭ꯌꯥꯟ ꯍꯥꯏꯖꯦ ꯍꯤꯟꯗꯤ ꯑꯣꯏꯒꯗꯣꯏꯔꯥ ꯀꯩꯅꯣꯗ ꯍꯥ ꯁꯪꯁꯀ꯭ꯔꯤꯠ ꯑꯗꯨꯅꯦ ꯍꯣꯏꯅꯦ ꯑꯗꯣ ꯃꯅꯤꯄꯨꯔꯤꯃꯛꯇꯤ ꯑꯣꯏꯗ꯭ꯔꯦ ꯁꯥꯏꯟꯇꯤꯐꯤꯛꯁꯦ ꯑꯩ ꯑꯥ ꯃꯊꯪꯒꯤ ꯋꯥꯔꯤꯗꯁꯨ ꯑꯥ ꯄꯨ ꯊꯣꯛꯅꯕ ꯍꯣꯠꯅꯖꯒꯦ ꯑꯥ ꯁꯥꯏꯟꯇꯤꯐꯤꯛꯁꯦ ꯈꯣꯏꯒꯤ ꯍꯧꯖꯤꯛꯇꯤ ꯑꯦ ꯑꯥꯏꯗ ꯂꯣꯏꯅ ꯀꯩꯅꯣ ꯇꯧꯔꯕꯅꯤ ꯑꯥ ꯊꯣꯛꯑꯕꯅꯤ ꯑꯥ ꯇ꯭ꯔꯥꯟꯁꯂꯦꯠꯁꯦ ꯈꯣꯏ ꯑꯥ ꯁꯥꯏꯟꯇꯤꯐꯤꯛꯁꯦ ꯃꯅꯤꯄꯨꯔꯤꯗ ꯀꯔꯤ ꯍꯥꯏ ꯈꯣꯠꯂꯤ ꯗꯥꯏꯗꯨꯁꯨ ꯂꯣꯏꯅ ꯑꯩꯈꯣꯏ ꯊꯣꯛꯑꯕꯅꯤ ꯑꯗꯨꯅ ꯑꯥ ꯉꯁꯥꯏꯒꯤ ꯃꯔꯨꯗꯣ ꯑꯥꯈꯣꯏꯅ ꯐꯅꯂꯥꯛ ꯑꯃ ꯑꯥ ꯐ꯭ꯔꯇꯤꯂꯥꯏ ꯖ꯭ꯔ ꯍꯥꯔ ꯀꯦꯃꯤꯀꯦꯜ ꯃꯌꯥꯝ ꯑꯃ ꯍꯥꯞꯄꯖꯨ ꯃꯔꯨꯗꯨꯅ ꯐꯠꯇ꯭ꯔꯗꯤ ꯑꯥ ꯀꯩꯅꯣ ꯇꯧꯋꯤꯗꯅ ꯄ꯭ꯔꯗꯛꯇꯣ ꯄꯨꯊꯣꯛꯄ ꯉꯝꯃꯣꯏꯕ
ꯎꯝ ꯌꯥꯝ ꯆꯨꯝꯃꯤ ꯌꯥꯝ ꯆꯨꯝꯃꯤ
ꯑꯗꯨꯅ ꯑꯧ ꯈꯣꯏꯅ ꯈ꯭ꯋꯥꯏꯗꯒꯤ ꯗ꯭ꯔꯀꯥꯔ ꯇꯥꯔꯤꯖꯦ ꯑꯐꯕ ꯃꯔꯨ ꯑꯩ ꯆꯥꯊꯣꯛ ꯍꯦꯟꯅ ꯂꯩꯩ ꯄꯨꯊꯣꯛꯀꯗꯕ ꯃꯔꯨꯗꯣ ꯈꯣꯏꯅ ꯍꯥꯟꯅ ꯑꯥ ꯈꯟꯕ ꯄꯨꯊꯣꯛꯄ ꯑꯃ ꯗ꯭ꯔꯀꯥꯔ ꯑꯥ ꯑꯣꯏ ꯑꯗꯨꯒꯤ ꯃꯊꯪꯗ ꯑꯥꯈꯣꯏꯅ ꯑꯥ ꯌꯥꯔꯦ ꯍꯥꯏꯔ ꯀꯥꯟꯗ ꯀꯩꯅꯣ ꯇꯔꯅꯦ ꯍꯧꯖꯤꯛꯇꯤ ꯑꯥꯈꯣꯏꯒꯤ ꯃꯅꯤꯄꯨꯔꯒꯤꯁꯨ ꯑꯥ ꯌꯥꯝꯅ ꯆꯥꯊꯣꯛ ꯂꯩ ꯂꯩꯕ ꯐꯧ ꯀꯩꯅꯣ ꯇꯧꯅꯕ ꯆꯥꯛꯁꯨ ꯍꯥꯎꯕ ꯑꯥꯈꯣꯏ ꯌꯥꯝꯅ ꯄꯨꯊꯣꯛꯑꯕꯅꯦ ꯑꯥꯈꯣꯏꯒꯤ ꯊꯥꯏꯅꯒꯤ ꯑꯥ ꯃꯣꯏꯔꯥꯡ ꯐꯧ ꯑꯗꯩ ꯀꯛꯆꯦꯡ ꯐꯧ ꯁꯤꯒꯨꯝꯕ ꯐꯧ ꯀꯩꯅꯣꯁꯤ ꯑꯥ ꯁꯤꯗꯒꯤ ꯑꯥꯈꯣꯏꯅ ꯑꯅꯧꯕ ꯁꯥꯏꯟꯇꯤꯐꯤꯛ ꯑꯣꯏꯕ ꯃꯑꯣꯡꯗ ꯁꯦꯝꯗꯣꯛꯑꯒ ꯑꯥꯈꯣꯏꯒꯤ ꯃꯥ ꯑꯗꯨꯒꯤ ꯃꯔꯨꯗꯣ ꯂꯧꯔꯒ ꯖꯤꯟꯗꯣ ꯂꯧꯔꯒ ꯍꯥꯏꯇꯥꯔꯦꯅꯦꯀꯣ ꯑꯗꯨ ꯀꯩꯅꯣ ꯁꯦꯝꯃ ꯀꯥꯟꯖꯤꯗꯩꯖꯤꯗ ꯑꯥ ꯁꯦꯝꯗꯣꯛꯑꯀꯥꯟꯗ ꯍꯨꯖꯤꯛ ꯆꯥꯊꯣꯛ ꯂꯩꯅ ꯄꯨꯊꯣꯛꯅꯕ ꯍꯣꯠꯅꯔꯦ ꯑꯥ ꯁꯣ ꯁꯣ ꯁꯣꯝꯒꯤ ꯀꯩꯅꯣꯖꯤꯡꯖꯤꯁꯨ ꯈꯪꯅ ꯆꯥꯟꯅ ꯋꯥ ꯈꯣꯏꯒꯤ ꯐꯥꯔꯃꯔ ꯂꯩꯕ ꯀꯥꯡꯕꯨꯁꯤꯡꯗꯁꯨ ꯁꯨꯃꯥꯏ ꯁꯨꯃꯥꯏꯅ ꯇꯧꯕꯤꯌꯨ ꯈꯣꯠꯄꯤꯌꯨꯅ ꯑꯗꯨꯝ ꯍꯥꯏꯕ ꯌꯥꯏꯀꯣ
ꯌꯥꯏ ꯌꯥꯝ ꯌꯥꯏꯍꯧꯖꯤꯛꯇꯤ ꯃꯅꯤꯄꯨꯔꯗꯒꯤ ꯆꯦꯡ ꯃꯌꯥꯝ ꯑꯦꯛꯁꯄꯣꯔꯠ ꯇꯧꯔꯕꯅꯤ ꯃꯄꯥꯟ ꯂꯝꯗ ꯊꯥꯗꯣꯛꯑꯕꯅꯤ
ꯑꯥ ꯍꯣꯏ ꯍꯣꯏ
ꯆꯥꯛꯍꯥꯎ ꯙꯔꯝ ꯑꯀꯣꯏꯅ ꯀꯝ ꯀꯝꯄꯦꯅꯤ ꯑꯃ ꯂꯩꯕꯅꯤ ꯑꯀꯣꯏ ꯑꯀꯣꯏ ꯑꯀꯣꯏ ꯍꯥꯏꯔꯤꯕ ꯀꯝꯄꯦꯅꯤꯖꯤꯅ ꯆꯦꯡ ꯑꯍꯥꯎꯕ ꯃꯅꯤꯄꯨꯔꯗꯒꯤ ꯄꯨꯊꯣꯛꯑꯒ ꯃꯄꯥꯟ ꯂꯝꯗ ꯍꯨꯖꯤꯛ ꯊꯥꯗꯣꯛꯏꯕ
ꯍꯣꯏ ꯍꯣꯏ ꯑꯗꯣ ꯑꯗꯨꯒ ꯃꯣꯏꯅ ꯑꯗꯨ ꯄꯨꯊꯣꯔꯛꯏꯕ ꯀꯩꯅꯣ ꯇꯧꯔꯤꯕꯗꯣ ꯃꯄꯥꯟꯂꯣꯝꯗ ꯑꯦꯛꯁꯄꯣꯔꯠ ꯇꯧꯕ ꯉꯝꯃꯤꯗꯣ ꯈꯣꯏꯒꯤ ꯆꯥꯊꯣꯛ ꯍꯦꯟꯅ ꯂꯩ ꯍꯦꯟꯅ ꯄꯨꯊꯣꯛꯗꯕꯩ ꯄꯨꯊꯣꯛꯅꯅꯕꯁꯨ ꯑꯃꯨꯛ ꯍꯣꯠꯅꯗꯕ ꯌꯥ ꯀꯩꯒꯤꯅꯣꯗ ꯃꯅꯤꯄꯨꯔꯗꯗ ꯁꯤꯖꯤꯟꯅꯕ ꯀꯣꯟꯅ ꯀꯣꯟꯅꯕꯒꯤ ꯃꯊ ꯃꯊꯛꯇ ꯀꯣꯟꯅꯅꯕ ꯄꯨꯊ ꯃꯊꯛꯇ ꯑꯁꯣꯝꯗ ꯑꯃꯨꯛ ꯊꯥꯅꯅꯕ ꯍꯣꯠꯅꯔꯤꯅꯦꯕꯀꯣ ꯑꯥ ꯑꯗꯨꯗꯨꯅ ꯑꯩꯈꯣꯏꯒꯤ ꯆꯥꯊꯣꯛꯁꯦ ꯂꯩꯅꯕ ꯍꯣꯠꯅꯕꯖꯦ ꯃꯊꯧ ꯇꯥꯏ ꯑꯗ ꯈꯣꯏꯅ ꯂꯩꯕꯥꯛ ꯂꯩꯍꯥꯎꯖꯦ ꯑꯥ ꯆꯥꯡ ꯌꯦꯡꯉꯒ ꯁꯣꯏꯜ ꯇꯦꯁꯇꯤꯡ ꯇꯧꯔꯒ ꯑꯥꯈꯣꯏꯅ ꯀꯩꯅꯣ ꯇꯧꯕꯩ ꯑꯥ ꯇꯧꯒꯗꯣꯏꯅꯦꯕ ꯊꯥꯒꯗꯣꯏꯅꯦ ꯁꯤꯒꯤ ꯂꯧꯐꯝꯖꯤꯅ ꯁꯤꯒꯤ ꯃꯐꯝꯖꯤꯅ ꯀꯔꯤ ꯐꯧ ꯆꯥꯟꯅꯒꯅꯤ ꯁꯤꯗ ꯀꯔꯤ ꯐꯧ ꯊꯥꯒꯅꯤ ꯁꯤꯗꯅ ꯀꯔꯝꯕ ꯃꯔꯨ ꯃꯔꯥꯡ ꯊꯥꯒꯅꯤ ꯍꯥꯏꯕꯖꯦ ꯍꯧꯖꯤꯛꯇꯤ ꯌꯥꯝꯅ ꯆꯥꯎꯈꯠꯂꯦꯀꯣ ꯑꯥ
ꯄꯥꯝ ꯌꯥꯝ ꯆꯥꯎꯈꯠ ꯇꯥꯔꯤꯌꯦ ꯇꯔꯤꯌꯦ ꯑꯩ ꯑ ꯑꯩ ꯅꯣꯠ ꯇꯧꯁꯤꯖꯒꯦ
ꯍꯣꯏ ꯍꯣꯏ ꯑꯗꯨꯗꯨꯅ ꯑꯩꯈꯣꯏꯅ ꯃꯇꯝ ꯃꯇꯝꯒꯤ ꯑꯣꯏꯕ ꯐꯥꯔꯝ ꯀꯩꯅꯣ ꯃꯔꯨ ꯃꯔꯥꯡ ꯊꯥꯕ ꯂꯩꯕ ꯑꯩꯈꯣꯏꯅ ꯆꯥꯟꯅꯒꯗꯕ ꯋꯦꯗꯔꯁꯤꯒ ꯆꯥꯟꯅꯒꯗꯕ ꯑꯗꯒꯤ ꯂꯩꯕꯥꯛ ꯂꯩꯍꯥꯎꯁꯤꯒ ꯆꯥꯟꯅꯒꯗꯕ ꯊꯥꯕꯤꯕ ꯑꯃꯗꯤ ꯗꯤ ꯗꯔꯀꯥꯔ ꯑꯣꯏꯔꯦ
ꯂꯧꯎ ꯁꯤꯡꯎꯁꯦ ꯏꯁꯤꯡꯒꯤ ꯃꯈꯥꯁꯨ ꯌꯥꯝ ꯄꯣꯜꯂꯦ ꯑꯗꯨꯅ ꯀꯦꯅꯦꯜ ꯐꯖꯅ ꯁꯦꯝꯕꯤꯕ ꯗ꯭ꯔꯦꯟ ꯁꯤꯁꯇꯦꯝ ꯐꯖꯅ ꯁꯦꯝꯕꯤꯕ ꯑꯗꯨꯁꯨ ꯌꯥꯝ ꯒ ꯒ ꯒꯕꯔꯃꯦꯟꯀꯤ ꯑꯦꯒ꯭ꯔꯤꯀꯜꯆꯔꯦꯜ ꯗꯤꯄꯥꯔꯠꯃꯦꯟꯅ ꯂꯩꯔꯤꯕ ꯃꯅꯤꯄꯨꯔ ꯃꯅꯤꯄꯨꯔꯒꯤ ꯂꯩꯔꯤꯕ ꯂꯦꯟ ꯑꯦꯔꯤꯌꯥꯁꯤꯗ ꯀꯃꯥꯏꯅ ꯏꯁꯇꯤꯡ ꯏꯁꯤꯡ ꯏꯁꯇꯣꯔ ꯇꯧꯒꯅꯤ ꯏꯁꯤꯡ ꯐꯪꯗꯕ ꯃꯇꯝꯗ ꯀꯃꯥꯏꯅ ꯏꯁꯤꯡ ꯀꯦꯅꯦꯜꯗ ꯊꯥꯗꯣꯛꯀꯅꯤ ꯑꯗ ꯂꯧ ꯄꯔꯤ ꯀꯌꯥꯒꯤ ꯃꯅꯨꯡꯗ ꯀꯦꯅꯦꯜ ꯀꯌꯥ ꯁꯦꯝꯒꯅꯤ ꯑꯗꯨꯒꯨꯝꯕ ꯃꯌꯥꯝꯗꯨꯁꯨ ꯃꯣꯏꯅ ꯁꯦꯝꯕꯤꯒꯗꯧꯕꯅꯤ
ꯎꯝ ꯍꯝ ꯐꯖꯩ
ꯋꯥꯇꯔ ꯄꯝ ꯃꯐꯝ ꯋꯥꯇꯔ ꯄꯝ ꯃꯇꯤꯛ ꯆꯥꯅ ꯄꯤꯕꯤꯒꯗꯧꯕꯅꯤ ꯂꯧꯃꯤꯁꯤꯡꯗ ꯎꯝ
ꯑꯗꯒꯤ ꯍꯣꯏ ꯍꯣꯏ ꯑꯗꯨ ꯏꯅꯥꯎꯅ ꯍꯥꯏꯕ ꯀꯩꯅꯣ ꯇꯧꯔꯤ ꯑꯗꯣ ꯑꯩ ꯑꯃꯨꯛ ꯀꯩꯅꯣ ꯃꯔꯛ ꯊꯪꯅ ꯍꯧꯖꯤꯛꯇꯤ ꯑꯩꯈꯣꯏꯒꯤ ꯏꯁꯤꯡ ꯁꯨꯀꯥ ꯇꯥꯗ꯭ꯔꯁꯨ ꯌꯥꯝꯅ ꯀꯪꯕ ꯗ꯭ꯔꯥꯏ ꯑꯣꯏꯕ ꯃꯐꯝ ꯗ ꯑꯗꯨꯝ ꯑ ꯀꯩꯅꯣꯁꯦ ꯊꯥꯕ ꯌꯥꯕ ꯐꯧ ꯄꯨꯊꯣꯛ ꯄꯨꯊꯣꯛꯑꯕꯅꯤꯀꯣ ꯑꯗꯨꯝ ꯆꯥꯊꯣꯛ ꯂꯩꯅ ꯄꯨꯊꯣꯛꯄ ꯌꯥꯕ ꯐꯧ ꯑꯗꯨꯝ ꯄꯨꯊꯣꯛꯄꯤꯔꯕꯅꯤ ꯍꯥꯏꯕꯤꯔꯛꯑꯣ ꯍꯥꯏꯕꯤꯔꯛꯑꯣ ꯍꯜꯂꯣ ꯑꯥ
ꯃꯇꯝꯁꯨ ꯌꯥꯝ ꯇꯦꯟꯕꯅꯤꯅ ꯃꯊꯪꯒꯤ ꯃꯊꯪꯒꯤ ꯋꯥꯔꯤ ꯁꯥꯕꯗ ꯑꯃꯨꯛ ꯃꯈꯥ ꯇꯥꯅ ꯑꯃꯨꯛ ꯁꯥꯔꯗꯤ ꯍꯥꯏꯔꯤꯕ ꯇꯣꯄꯤ ꯄꯤꯛꯁꯤꯗ ꯃꯈꯥ ꯁꯣꯟꯊꯔꯤꯕ ꯉꯁꯤꯒꯤ ꯑꯣꯏꯅꯗꯤ ꯌꯥꯝ ꯅꯨꯡꯉꯥꯏꯖꯔꯦ ꯈꯨꯗꯣꯡꯒ ꯋꯥꯔꯤ ꯁꯥꯕ
ꯊꯦꯡꯀ꯭ꯌꯨ ꯊꯦꯡꯀ꯭ꯌꯨ ꯃꯊꯪꯗ ꯑꯃꯨꯛ ꯎꯅꯔꯁꯦ